ꯆꯥꯏꯌꯦꯀꯣ ꯑꯣ ꯆꯥꯛ ꯆꯥꯔꯕ꯭ꯔꯣ
ꯆꯥꯔꯦ
ꯑꯣ ꯀꯔꯤ ꯌꯦꯟꯁꯥꯡ ꯆꯥꯕ꯭ꯔꯣ ꯉꯁꯤꯗꯤ꯫
ꯉꯁꯤ ꯑꯥ__ ꯁꯧꯒ꯭ꯔꯤ ꯆꯥꯏ
ꯑꯣ ꯍꯥꯎꯕꯅꯦꯅꯦ ꯍꯧꯖꯤꯛ ꯃꯇꯝꯒꯤ ꯏꯟꯁꯥꯡꯅꯦꯅꯦ ꯑꯗꯣ ꯅꯪꯒꯤ ꯃꯈꯣꯟꯁꯦ ꯐꯖꯅ ꯇꯥꯗꯦꯅꯦ ꯑꯩꯗꯤ ꯈꯔ
ꯑꯩ ꯑꯩ ꯃꯐꯝꯁꯦ ꯅꯦꯠꯋꯥꯛ ꯈꯔ ꯅꯨꯡꯉꯥꯏꯇꯕ꯫
ꯑꯣ ꯑꯣ ꯑꯗꯨ ꯍꯣꯏ ꯐꯔꯦ ꯌꯥꯝ ꯌꯥꯝ ꯒꯥꯎꯅ ꯇꯥꯗꯦ ꯑꯗꯨ ꯑꯣꯏꯔꯁꯨ ꯑꯗꯨꯝ ꯇꯥꯗꯤ ꯇꯥꯏꯌꯦ ꯑꯗꯣ ꯎꯝ ꯅꯈꯣꯏꯗꯤ ꯅꯨꯡꯇꯤꯒꯤ ꯀꯔꯤ ꯀꯔꯤ ꯇꯧꯕ꯭ꯔꯣ꯫
ꯑꯩꯈꯣꯏꯁꯦ ꯑꯗꯨꯝ ꯁꯅꯥꯕꯒꯨꯝꯕ ꯑꯗꯨꯒ ꯀꯣꯏꯕ ꯆꯠꯄꯒꯨꯝꯕ ꯑꯗꯨꯝ
ꯑꯣ ꯑꯗꯨꯗꯤ ꯅꯪ ꯑꯗꯨꯗꯤ ꯁꯨꯇꯤ ꯂꯩꯌꯦ ꯍꯥꯏ ꯁꯨꯇꯤ ꯂꯩꯌꯦꯅꯀꯣ ꯑꯗꯨꯗꯤ ꯑꯣ ꯅꯪ ꯀꯔꯤꯅꯣ ꯂꯥꯏꯔꯤꯛ ꯀꯨꯝꯕꯗꯤ ꯇꯝꯕ ꯂꯣꯏ ꯂꯣꯏꯁꯤꯜꯂꯕ꯭ꯔꯣ꯫
ꯍꯣꯏ ꯂꯣꯏꯁꯤꯜꯂꯦ ꯑꯗꯨ ꯀꯣꯂꯦꯖ ꯀꯥꯅꯉꯥꯏ ꯇꯧꯔꯤꯌꯦ
ꯑꯣ ꯀꯔꯤꯅꯣꯗꯤ ꯍꯧꯗ꯭ꯔꯤꯕꯀꯣ꯫ ꯇꯝꯕꯗꯤ ꯍꯧ ꯇꯥꯛꯄꯗꯤ ꯍꯧꯗ꯭ꯔꯤꯑꯕꯀꯣ ꯑꯣ ꯑꯁ ꯑꯗꯨ ꯑꯣꯏꯔꯗꯤ꯫ ꯈꯔ ꯂꯩꯔꯗꯤ ꯍꯧꯔꯗꯤ ꯀꯥꯕ ꯍꯧꯔꯦ ꯍꯥꯏꯗꯤ ꯅꯣꯏꯗꯤ ꯊꯕꯛ ꯆꯤꯟꯕ ꯍꯧꯔꯅꯤꯅꯦꯀꯣ꯫
ꯑꯩꯈꯣꯏ ꯊꯕꯛ ꯆꯤꯟꯕ ꯍꯧꯔꯦ꯫
ꯑꯣ ꯅꯨꯡꯇꯤꯒꯤ ꯆꯠꯀꯦꯔꯥ ꯅꯠꯇ꯭ꯔꯒ ꯑꯗꯨꯝ ꯀꯣꯂꯦꯖꯇꯨ ꯅꯨꯡꯇꯤꯒꯤ ꯆꯠꯀꯦꯔꯥ꯫
ꯀꯣꯂꯦꯖꯁꯦ ꯃꯔꯛ ꯃꯔꯛ ꯆꯠꯀꯅꯤ ꯑꯗꯨꯒ ꯀꯣꯆꯤꯡ ꯂꯧꯒꯦ ꯃꯔꯛ ꯃꯔꯛꯇ
ꯑꯣ ꯑꯣ ꯄ꯭ꯔꯤꯈꯥ ꯊꯥꯅꯤꯡꯉꯥꯏꯀꯣ꯫
ꯍꯣꯏ ꯄꯔꯈꯥꯏ ꯊꯥꯒꯦ
ꯑꯣ ꯑꯩꯒꯤ ꯃꯈꯣꯟꯁꯦ ꯑꯩ ꯑꯗꯨꯝ ꯍꯟꯖꯤꯟꯅ ꯑꯩꯉꯣꯟꯗ ꯇꯥꯔꯛꯑꯦ ꯅꯪ ꯀꯔꯤ ꯇꯧꯕꯒꯤꯔꯥ
ꯑꯩꯒꯤ ꯅꯦꯠꯋꯥꯛ ꯈꯔ ꯅꯨꯡꯉꯥꯏꯇꯕ ꯃꯥꯜꯂꯦ ꯅꯦꯠꯋꯥꯛ ꯈꯔ ꯗꯥꯎꯟ ꯑꯣꯏꯕ ꯃꯥꯜꯂꯦ ꯃꯥꯐꯝꯁꯦ
ꯑꯣ ꯍꯣꯏ ꯀꯥꯏꯗꯦ ꯑꯗꯨ ꯑꯗꯨꯝ ꯑꯩꯒꯤ ꯃꯈꯣꯏ ꯑꯃꯨꯛꯀ ꯇꯥꯕꯗꯩꯗꯤ ꯀꯔꯤ ꯇꯧꯕꯤꯒꯦꯔꯥ ꯈꯟꯕꯀꯣ
ꯑꯣ ꯑꯗꯨ ꯅꯪ ꯉꯁꯤꯗꯤ ꯀꯩꯀꯩ ꯇꯧꯔꯒꯦ꯫
ꯑꯣ ꯑꯩꯗꯤ ꯑꯌꯨꯛ ꯉꯟꯇꯥ ꯍꯧꯒꯠꯂꯒ ꯑꯉꯥꯡ ꯂꯥꯏꯔꯤꯛ ꯇꯥꯛꯄ ꯆꯠꯂꯦ꯫ ꯑꯗꯨꯒ ꯍꯜꯂꯛ꯭ꯔꯒ꯫ ꯎꯝ ꯑꯩꯒꯤ ꯀꯔꯤꯅꯣ ꯊꯕꯛꯀꯤꯗꯃꯛ ꯆꯦ ꯆꯥꯡ ꯆꯦꯟꯕ꯫ ꯑꯗꯨꯃꯥꯏꯅ ꯇꯧꯋꯦ꯫
ꯑꯆꯥ
ꯑꯗꯨ ꯉꯁꯤꯗꯣ ꯑꯩ ꯄ꯭ꯔꯤꯟ ꯇꯧꯕ ꯆꯠꯄꯅꯦꯕ꯫
ꯑꯥ꯫
ꯑꯗꯨ ꯄ꯭ꯔꯤꯟ ꯇꯧꯕꯗ ꯄ꯭ꯔꯤꯟ ꯈꯔ ꯌꯨꯝꯗ ꯗꯦꯀꯣꯔꯦꯁꯟ ꯇꯧꯅꯉꯥꯏ ꯄ꯭ꯔꯤꯟ ꯈꯔ ꯇꯧꯋꯦꯕ꯫
ꯑꯣ ꯑꯁ ꯑꯗꯨꯗꯤ ꯀꯔꯤꯅꯣ ꯌꯥꯝꯅ ꯐꯕ ꯊꯕꯛꯅꯦꯅ ꯑꯗꯨꯗꯤ꯫
ꯑꯗꯣ ꯌꯨꯝꯗꯨ ꯃꯣꯠ ꯃꯟꯕ ꯑꯗꯨꯒꯤ꯫
ꯑꯣ
ꯈꯔ ꯅꯥꯟꯅ ꯐꯣꯇꯣ ꯅꯞꯄꯀꯣ ꯑꯗꯨꯒ
ꯑꯣ ꯑꯣ ꯍꯣꯏ ꯅꯨꯄꯥ ꯑꯣꯏꯔꯒ ꯑꯁꯤꯒꯨꯝꯕ ꯋꯥꯈꯜ ꯊꯣꯛꯄꯗꯨ ꯌꯨꯝꯒꯨꯝꯕ ꯁꯦꯡꯅꯤꯉꯥꯏ ꯌꯨꯝ ꯅ ꯐꯖꯍꯟꯅꯤꯡꯉꯥꯏ ꯋꯥꯈꯜ ꯊꯣꯛꯄꯗꯨ ꯌꯥꯝ ꯐꯩꯌꯦꯅꯦ ꯑꯗꯨ ꯑꯣ ꯅꯈꯣꯏꯗꯤ ꯌꯨꯝꯗ ꯀꯅꯥ ꯀꯅꯥ ꯂꯩꯕ꯭ꯔꯣ
ꯑꯩ ꯌꯨꯝꯗꯩ ꯏꯃꯥꯒ ꯏꯅꯥꯎꯄꯥꯒ ꯑꯩꯒ ꯑꯗꯨꯝ ꯄꯨꯟꯅ ꯂꯩꯃꯤꯟꯅꯩ
ꯑꯣ ꯑꯗꯨ ꯑꯣꯏꯔꯗꯤ ꯑꯣ ꯅꯈꯣꯏ ꯏꯄꯥꯗꯤ ꯊꯕꯛ ꯇꯧꯕ꯭ꯔꯥ
ꯎꯝ ꯍꯣꯏ
ꯎꯝ ꯑꯦ ꯅꯣꯏ ꯏꯄꯥꯗꯤ ꯂꯩꯇꯕ ꯊꯕꯛ
ꯂꯩꯇꯦ ꯍꯣꯏ ꯊꯕꯛ ꯃꯐꯝꯗ ꯂꯩꯕ ꯍꯣꯏ ꯃꯔꯛ ꯃꯔꯛꯇ ꯑꯗꯨꯝ ꯈ꯭ꯔꯤꯁꯃꯥꯁ ꯑꯗꯨꯋꯥꯏꯗ ꯁꯨꯀꯤ ꯂꯥꯛꯑꯒ ꯑꯩꯈꯣꯏꯒ
ꯑꯣ ꯑꯗꯨ ꯑꯣꯏꯔꯗꯤ ꯅꯈꯣꯏꯗꯤ ꯌꯥꯝꯅ ꯅꯨꯡꯉꯥꯏꯕ ꯏꯃꯨꯡꯅꯦꯅ ꯇꯝꯄꯥꯛꯇ ꯂꯩꯕ꯭ꯔꯥ ꯆꯤꯡꯗ ꯂꯩꯕ꯭ꯔꯥ ꯅꯈꯣꯏ
ꯑꯩꯈꯣꯏꯁꯦ ꯇꯝꯄꯥꯛꯇ ꯂꯩꯌꯦ
ꯑꯣ ꯇꯝꯄꯥꯛꯇ ꯌꯨꯝ ꯑꯣꯏꯅ ꯂꯩꯕ꯭ꯔꯥ ꯅꯠꯇ꯭ꯔ ꯕꯔꯥ ꯑꯣꯏꯅ ꯂꯩꯕ꯭ꯔꯣ
ꯔꯦꯟꯗ ꯑꯣꯏꯅ ꯂꯧ ꯂꯧꯋꯦ
ꯑꯣ ꯍꯟꯗꯛ ꯑꯩꯅ ꯈꯛꯇꯪ ꯀꯔꯤꯅꯣ ꯑꯥ ꯋꯥꯍꯪ ꯍꯪꯔꯒ ꯂꯩꯌꯦ ꯅꯪꯁꯨ ꯋꯥꯔꯤ ꯍꯧꯔꯛꯑꯣꯅꯦꯍꯦ
ꯑꯣ ꯑꯗꯨ ꯉꯁꯤꯁꯦ ꯌꯥꯝ ꯁꯥꯏꯅꯦꯀꯣ
ꯍꯣꯏ ꯁꯥꯏꯌꯦ ꯑꯗꯨ ꯑꯥ ꯅꯣꯡꯁꯨ ꯈꯔ ꯈꯔ ꯑꯗꯨꯝ ꯆꯨꯕꯒꯤꯀꯣ ꯉꯁꯤꯁꯦ ꯌꯥꯝꯅ ꯐꯔꯛ ꯇꯥꯕ ꯅꯨꯃꯤꯠꯅꯦ ꯉꯁꯤꯁꯦ
ꯍꯣꯏꯅꯦ ꯑꯗꯨ ꯃꯅꯤꯄꯨꯔꯒꯤ ꯏꯔꯥꯡꯁꯨ ꯏꯔꯥꯡꯁꯨ ꯌꯥꯝ ꯀꯜꯂꯛꯑꯦ ꯍꯟꯗꯛꯁꯦ
ꯑꯗꯨꯅꯦ ꯂꯝꯕꯤꯒꯨꯝꯕꯁꯨ ꯆꯠꯄ ꯐꯔꯛ ꯌꯥꯝ ꯇꯥꯏꯌꯦ ꯄꯣꯠꯀꯨꯝꯕ ꯆꯦꯟꯕꯁꯨ ꯑꯥ ꯑꯥꯗ ꯌꯧꯔꯛꯔꯗꯤ ꯎꯝ ꯍꯦꯛ ꯍꯦꯛ ꯀꯛꯊꯠꯄꯀꯣ ꯃꯊꯟꯗ
ꯍꯣꯏ ꯑꯗꯨ ꯗꯤꯂꯤꯚ꯭ꯔꯤꯒꯨꯝꯕꯁꯨ ꯂꯥꯛꯇꯦ ꯍꯣꯏ
ꯍꯣꯏ ꯃꯐꯝ ꯃꯐꯝꯗ ꯑꯃꯨꯛꯀ ꯍꯟꯕ ꯆꯠꯄꯒꯤ ꯄꯣꯠ ꯐꯪꯗꯕꯒꯤ ꯌꯥꯝ ꯋꯥꯔꯦꯅꯦ
ꯑꯗꯨ ꯏꯆꯦꯗꯤ ꯀꯔꯤ ꯊꯕꯛ ꯇꯧꯔꯒ ꯂꯩꯕ꯭ꯔꯣ
ꯎꯝ ꯑꯩꯗꯤ ꯄ꯭ꯔꯤꯈꯥ ꯊꯥꯅꯤꯡꯉꯥꯏ ꯀꯟꯅ ꯇꯧꯔꯤꯌꯦ ꯍꯧꯖꯤꯛ ꯑꯗꯨꯒ ꯑ ꯑꯉꯥꯡꯁꯨ ꯂꯥꯏꯔꯤꯛ ꯇꯥꯛꯄ ꯑꯗꯨꯒ ꯍꯧꯖꯤꯛ ꯍꯧꯖꯤꯛꯇꯤ ꯆꯥꯛꯆꯥ ꯇꯣꯛꯔꯒ ꯐꯝꯔꯒ ꯂꯩꯌꯦ
ꯑꯩꯁꯨ ꯍꯧꯖꯤꯛ ꯍꯧꯖꯤꯛꯇꯤ ꯋꯥꯛꯀꯤꯡ ꯆꯠꯂꯤꯌꯦ
ꯑꯣ ꯆꯥꯛꯆꯥ ꯇꯣꯛꯄꯒꯤ ꯋꯥꯛꯀꯤꯡꯔꯣ
ꯍꯣꯏ ꯆꯥꯛꯆꯥ ꯇꯣꯛꯄꯒꯤ ꯋꯥꯛꯀꯤꯡꯅꯦ ꯑꯗꯣ ꯏꯆꯦꯒꯤ ꯗ꯭ꯔꯦꯁ ꯗꯤꯖꯥꯏꯟꯒꯨꯝꯕꯗꯤ ꯄꯥꯝꯗꯕ꯭ꯔꯣ
ꯄꯥꯝꯃꯦ ꯄꯥꯝꯃꯦꯗ ꯑꯗꯨ ꯂꯣꯏꯅꯃꯛ ꯑꯥ ꯄꯩꯁꯥꯒꯤ ꯋꯥꯅꯦꯗ ꯄꯩꯁꯥ ꯂꯩꯔꯗꯤ ꯂꯧꯅꯤꯡ ꯂꯧꯅꯤꯡꯕ ꯐꯖ ꯐꯖꯕ ꯗꯤꯖꯥꯏꯟ ꯂꯧꯒꯅꯤꯅꯦ
ꯍꯣꯏ ꯍꯣꯏ ꯆꯨꯝꯃꯦ ꯆꯨꯝꯃꯦ ꯄꯩꯁꯥ ꯂꯩꯔꯗꯤ ꯂꯣꯏ ꯂꯧꯕ ꯌꯥ
ꯑꯗꯨꯅꯦ ꯑꯦ ꯍꯥ ꯑꯩꯈꯣꯏ ꯅꯪ ꯀꯔꯤꯅꯣ ꯑꯥ ꯁꯤ ꯅꯪꯒꯤ ꯀꯣꯂꯦꯖꯇꯨ ꯅꯛꯄ꯭ꯔꯥ ꯂꯥꯞꯄ꯭ꯔꯥ
ꯎꯞ ꯌꯥꯝ ꯂꯥꯞꯄꯦ ꯑꯣꯛꯇꯣ ꯚꯔꯥꯁꯨ ꯌꯥꯝ ꯆꯪꯉꯅꯤ ꯍꯥꯏ
ꯑꯣ ꯑꯁ ꯑꯗꯣ ꯁꯥꯇ꯭ꯔꯁꯤꯡꯒꯤꯗꯤ ꯌꯥꯝ ꯆꯪꯗꯕꯅꯦ
ꯁꯥꯇ꯭ꯔꯁꯤꯡꯗꯤ ꯆꯪꯗꯦ
ꯍꯣꯏ ꯑ ꯀ꯭ꯔꯤꯅꯣ ꯁꯥꯇ꯭ꯔꯒꯤ ꯐꯤꯔꯣꯟꯜꯗꯣ ꯍꯥꯞ꯭ꯔꯗꯤꯀꯣ ꯇꯪꯈꯥꯏ ꯈꯛꯇꯪ ꯂꯧꯕꯅꯦꯕ ꯑꯗꯨ ꯃꯈꯣꯏꯅ ꯍꯦꯟꯅ ꯂꯧꯒꯦ ꯍꯥꯏꯔꯁꯨ ꯑ ꯀꯔꯤꯅꯣ ꯁꯥꯇ꯭ꯔꯅꯦ ꯍꯥꯏꯅ ꯍꯥꯏꯔꯒ ꯆꯠꯂꯣ ꯑꯗꯨ ꯑꯣꯏꯔꯗꯤ ꯈꯖꯤꯛꯇꯪ ꯂꯧꯕ ꯕꯅꯦ ꯃꯤ ꯎꯟ ꯀꯣꯂꯦꯖ ꯑꯁꯤꯗ ꯇꯝꯄꯥꯛꯇ ꯂꯩꯕꯁꯤꯡ ꯀꯣꯂꯦꯖ ꯂꯥꯞ ꯂꯥꯞꯄ ꯃꯐꯝꯗ ꯇꯝꯕꯗꯨ ꯕꯔꯥꯗꯤ ꯌꯥꯝꯅ ꯇꯤꯡꯗꯦ ꯍꯥꯏꯌꯦ ꯑꯗꯨ ꯅꯈꯣꯏ ꯅꯈꯣꯏꯒꯤꯗꯤ ꯀꯔꯝꯃꯥꯏꯅ ꯇꯧꯕ꯭ꯔꯥ ꯈꯪꯗꯦ ꯎꯝ ꯅꯪꯒꯤ ꯀꯔꯤꯅꯣꯁꯦ ꯈ꯭ꯔ ꯎꯝ ꯃꯊꯛꯔꯣꯝꯗ ꯂꯩꯕ ꯀꯩꯅꯣꯗꯨꯅꯦꯀꯣ ꯑ ꯁꯤ ꯎꯝ ꯀꯣꯂꯦꯖꯇꯨꯅꯦꯀꯣ
ꯑꯩ ꯃꯊꯛ ꯋꯥꯏꯗ ꯂꯩ
ꯑꯣ ꯑꯗꯨ ꯑꯣꯏꯔꯗꯤ ꯑ ꯑ ꯅꯪꯒꯤ ꯅ ꯅꯪꯅ ꯂꯩꯕꯗꯒꯤ ꯈꯔ ꯈꯔ ꯆꯠꯂꯒ ꯎꯝ ꯀꯔꯤꯅꯣ ꯑꯣꯇꯣ ꯐꯪ ꯑꯣꯇꯣ ꯐꯪꯔꯝꯒꯅꯤꯀꯣ ꯑꯗꯨ ꯈꯣꯡꯅ ꯈꯔ ꯆꯠꯂꯒ
ꯑꯥ
ꯎꯝ ꯑꯗꯨ ꯑꯗꯨ ꯌ ꯑꯗꯨꯕꯨ ꯌꯎꯈ꯭ꯔꯗꯤ ꯅꯪꯒꯤ ꯃꯐꯝꯗ ꯌꯧ-ꯌꯧꯍꯟꯒꯅꯤꯅꯦ ꯈꯔ ꯑ ꯄꯩꯁꯥ ꯌꯥꯝꯅ ꯂꯧꯗꯕꯤꯗ
ꯑꯗꯨ ꯅꯍꯥꯟ ꯑꯃꯨꯛ ꯁ꯭ꯀꯨꯜ ꯀꯥꯔꯤꯉꯩꯗꯗꯤ ꯑꯣꯛꯇꯣ ꯚꯔꯥꯗꯨ ꯃꯤ ꯅꯣꯔꯃꯦꯜꯒꯤ ꯃꯤꯒꯤ ꯑꯣꯏꯅ ꯑꯗꯨꯃꯥꯏꯅ ꯂꯧꯕ ꯑꯗꯨꯒꯤ
ꯑꯣ ꯑꯗꯨ ꯅꯈꯣꯏꯅ ꯄꯪꯕꯒꯤ ꯍꯥꯏꯕ ꯇꯥꯔꯦ ꯑꯩꯗꯤ ꯑꯩ ꯑꯩꯗꯤ ꯀꯔꯤꯅꯣ ꯀꯥꯕ ꯃꯇꯝꯗ ꯂꯥꯏꯔꯤꯛ ꯇꯝꯔꯤꯉꯩꯗ ꯃꯤꯕꯨ ꯂꯨꯄꯥ ꯀꯨꯟꯊ꯭ꯔꯥ ꯂꯧꯕꯗꯣ ꯑꯩꯗꯤ ꯂꯨꯄꯥ ꯇꯔꯥ ꯈꯛꯇꯪ ꯄꯤꯔꯒ ꯆꯠꯂꯦꯕ
ꯑꯆꯥ
ꯍ ꯅꯪ ꯑ ꯀꯔꯤꯅꯣ ꯑ ꯇꯔꯥꯅꯤꯊꯣꯏ ꯁꯨꯕ ꯐꯥꯎꯗꯤ ꯀꯥꯈ꯭ꯔꯦ ꯍꯥꯏꯕꯀꯣ ꯅꯪꯁꯦ
ꯍꯣꯏ ꯇ꯭ꯔꯥꯅꯤꯊꯣꯏ ꯁꯨ ꯐꯥꯎꯗꯤ ꯀꯥꯈꯔ꯭ꯦꯕ
ꯑꯣ ꯑꯁ ꯑꯗꯨꯗꯤ ꯌꯥꯝꯅ ꯋꯥꯡꯈ꯭ꯔꯦꯅꯦ ꯂꯥꯏꯔꯤꯛꯀꯤ ꯎꯝ ꯅꯅꯥꯎ ꯅꯨꯄꯥꯗꯤ ꯑ ꯑ ꯅꯅꯥꯎ ꯅꯨꯄꯥꯁꯨ ꯂꯩꯌꯦ ꯍꯥꯏꯕꯀꯣ ꯌꯨꯝꯗ
ꯍꯣꯏ ꯏꯅꯥꯎꯄꯥꯁꯨ ꯂꯩ ꯃꯥꯁꯨ ꯉꯁꯥꯏ ꯇꯨꯏꯁꯟ ꯆꯠꯂꯦ ꯂꯥꯛꯈ꯭ꯔꯒ ꯑꯩ ꯃꯉꯣꯟꯗ ꯅꯤꯡꯉꯥꯏ ꯇꯧꯔꯒ ꯑꯗꯨꯒ ꯅꯝꯐꯨꯗ ꯃꯦꯒꯤ ꯆꯥꯔꯒ ꯑꯃꯨꯛ ꯇꯨꯏꯁꯟ ꯆꯠꯈ꯭ꯔꯦ
ꯑꯣ ꯑꯦꯁ ꯑꯗꯨꯗꯤ ꯈꯔ ꯑꯉꯥꯡ ꯑꯣꯏꯔꯤꯕ ꯃꯥꯜꯂꯦꯅꯦ ꯑꯗꯨꯗꯤ ꯅꯅꯎ ꯅꯨꯄꯥꯗꯣ
ꯑꯉꯥꯡꯅꯦ ꯑꯗꯨꯁꯨ ꯃꯥꯒꯤ ꯃꯁꯥꯗꯤ ꯑꯉꯥꯡ ꯅꯠꯇ꯭ꯔꯦ
ꯑꯣ ꯃꯁꯥ ꯆꯥꯎꯕ ꯖꯥꯠꯇꯣ
ꯑꯥ ꯍꯣꯏ ꯃꯁꯥ ꯆꯥꯎꯕ
ꯅꯅꯥꯎ ꯅꯨꯄꯥꯒ ꯅꯪ ꯈꯛꯔꯥ ꯄꯣꯛꯄ
ꯍꯣꯏ ꯑꯩꯒ ꯏꯅꯥꯎꯄꯥꯈꯛꯅꯦ
ꯑꯣ ꯑꯁ ꯑꯗꯨꯗꯤ ꯌꯥꯏꯅꯦ ꯑꯣ ꯍꯣꯏ ꯑꯩꯅ ꯀꯔꯤꯅꯣꯃ ꯍꯥꯏꯌꯦꯕꯀꯣ ꯎꯝ ꯑ ꯑꯩꯈꯣꯏꯒꯤ ꯑꯩꯒꯤ ꯃꯔꯨꯞ ꯅꯨꯄꯤ ꯑꯃ ꯃꯈꯣꯏꯁꯦ ꯀꯔꯤꯅꯣꯒꯤ ꯍꯤꯗꯥꯛ ꯀꯥꯞꯄꯒꯤ ꯗꯨꯀꯥꯟ ꯆꯥꯎꯅ ꯍꯥꯡꯕ ꯃꯈꯣꯏꯁꯦ
ꯍꯣꯏ
ꯑꯗꯨ ꯍꯥꯡꯕꯗꯣ ꯑ ꯃꯈꯣꯏꯗ ꯃꯤꯁꯤꯡꯗꯣ ꯍꯤꯗꯥꯛ ꯀꯥꯞꯄꯒꯨꯝꯕ ꯐꯣꯠꯄꯒꯨꯝꯕ ꯌꯥꯝꯅ ꯂꯥꯛꯅꯩꯌꯦꯕ ꯃꯈꯣꯏꯗꯤ ꯆꯥꯎꯅ ꯍꯥꯡꯕꯅꯤꯅꯀꯣ ꯑꯗꯨ ꯃꯃꯥꯁꯦ ꯍꯤꯗꯥꯛ ꯀꯥꯞꯄꯒꯤ ꯊꯕꯛ ꯇꯧꯕ ꯑꯗꯨ ꯇꯧꯕꯗꯣ ꯅꯣꯡꯃꯁꯦ ꯅꯨꯄꯥ ꯑꯃꯁꯦ ꯃꯈꯣꯏꯒꯤ ꯊꯣꯡꯗꯒꯤꯅ ꯃꯈꯣꯡ ꯗꯣ ꯌꯩꯕꯗꯒꯤ ꯃꯈꯣꯡꯗꯣ ꯁꯣꯛꯔꯒ ꯇꯠꯀꯦꯗꯧꯅ ꯏ ꯊꯣꯛꯈ꯭ꯔꯒ ꯄꯨꯔꯛꯄ ꯐꯣꯠꯇ꯭ꯔꯗꯤ ꯌꯥꯔꯔꯣꯏ ꯍꯥꯏꯕ ꯑꯗꯨ ꯑꯗꯨ ꯃꯇꯝꯗ ꯑꯩꯒꯤ ꯃꯔꯨꯞ ꯅꯨꯄꯤꯒꯤ ꯃꯃꯥꯁꯦ ꯂꯩꯗꯕꯀꯣ ꯊꯕꯛ ꯃꯥ ꯊꯣꯛꯈꯤꯕ
ꯍꯣꯏ
ꯑꯗꯨꯒꯤ ꯑꯩꯒꯤ ꯃꯔꯨꯞ ꯅꯨꯄꯤꯁꯨ ꯑꯗꯨꯝ ꯍꯩꯈ꯭ꯔꯦꯕ ꯃ ꯐꯣꯠꯄꯒꯨꯝꯕ ꯍꯤꯗꯥꯛ ꯀꯥꯞꯕꯒꯨꯝꯕ ꯃꯣꯏꯗꯤ ꯑꯗꯨꯝ ꯇꯧꯔꯛ ꯈ꯭ꯔꯕꯅꯤꯅꯀꯣ ꯑꯗꯨꯒꯤ ꯃꯥꯅ ꯑ ꯑꯣꯏꯅ ꯐꯣꯠꯄꯤꯔꯒꯦ ꯍꯥꯏꯅ ꯃꯥꯁꯦ ꯐꯣꯠꯄ ꯃꯇꯝꯗ ꯑꯩꯈꯣꯏꯒꯤ ꯎ ꯈꯣꯡꯒꯤ ꯎꯟꯁꯥꯗꯤ ꯌꯥꯝ ꯀꯟꯕꯅꯦ ꯈꯪꯕ꯭ꯔꯥ
ꯍꯣꯏ ꯈꯪꯉꯦ ꯈꯪꯉꯦ
ꯑꯇꯣꯞꯄ ꯃꯁꯥ ꯑꯇꯣꯞꯄ ꯃꯐꯝꯒꯤ ꯎꯟꯁꯥꯗꯒꯤꯗꯤ ꯑꯩꯈꯣꯏꯒꯤ ꯈꯣꯡꯒꯤ ꯎꯟꯁꯥꯁꯦ ꯌꯥꯝ ꯀꯟꯕꯅꯦꯕ ꯑꯗꯨꯗ ꯑ ꯅꯨꯄꯥꯒꯤꯁꯨ ꯑꯃꯨꯛꯀ ꯅꯨꯄꯥꯒꯤ ꯃꯈꯣꯡꯁꯨ ꯑꯃꯨꯛꯀ ꯑꯣꯏꯕꯒꯤ ꯃꯥꯗꯣ ꯀꯟꯅ ꯇꯨꯝꯗꯣ ꯀꯟꯅ ꯊꯤꯟꯖꯤꯜꯂꯒ ꯂꯧꯊꯣꯛꯄ ꯃꯇꯝꯗ ꯃꯥꯁꯦ ꯃꯅꯤꯡꯗ ꯈꯔ ꯍꯟꯈ꯭ꯔꯦ ꯍꯥꯏꯌꯦꯕꯀꯣ ꯍꯥꯏꯕꯗꯤ ꯀꯟꯅ ꯆꯤꯡꯁꯤꯟꯕꯅꯤꯅ ꯑꯗꯨꯒꯤ ꯍꯟꯕ ꯃꯇꯝꯗ ꯃꯥꯒꯤ ꯃꯈꯨꯠꯇ ꯈꯔ ꯌꯦꯇꯨꯝꯗꯣ ꯈꯔ ꯊꯤꯟꯈ꯭ꯔꯕ ꯊꯤꯜꯂꯒ ꯃꯅꯨꯡꯗ ꯈꯔ ꯆꯪꯉꯦ ꯍꯥꯏꯌꯦꯦ ꯑꯣ ꯃꯅꯨꯡꯗ ꯈꯔ ꯀꯩꯅꯣ ꯏꯗꯨ ꯈꯔ ꯊꯣꯛꯈ꯭ꯔꯕꯒꯤ ꯃꯥꯗꯣ ꯒ꯭ꯂꯣꯞꯇꯤ ꯍꯥꯞꯄꯦ ꯑꯗꯨ ꯂꯧꯊꯣꯛꯄ ꯃꯇꯝꯗꯗꯤ ꯂꯩꯗꯤ ꯂꯩ ꯏꯗꯤ ꯊꯣꯛꯄ ꯇꯣꯛꯈ꯭ꯔꯦ ꯍꯥꯏꯑꯕꯀꯣ ꯑꯗꯨ ꯑꯗꯨꯕꯨ ꯍꯣꯔꯦꯟꯗꯤ ꯅꯨꯄꯥꯗꯣ ꯅꯨꯄꯥꯗꯣ ꯀꯔꯤ ꯇꯧꯕ꯭ꯔꯥ ꯍꯥꯏꯔꯒ ꯂꯥꯏꯅꯥ ꯄꯛꯄ ꯅꯨꯄꯥ ꯑꯣꯏꯔꯝꯈ꯭ꯔꯕ ꯑꯗꯨꯒꯤ ꯄꯥꯗꯨꯣ ꯌꯥꯝ ꯄꯥꯈꯠꯈ꯭ꯔꯦ ꯑꯗꯨꯒ ꯀꯔꯤꯅꯣ ꯇꯧꯕ ꯃꯥꯁꯦ ꯃꯈꯨꯠꯇꯣ ꯗꯦꯇꯣꯜꯅ ꯃꯉꯥꯔꯛ ꯇꯔꯥꯔꯛ ꯍꯥꯝꯈ꯭ꯔꯦ ꯍꯥꯏꯌꯦ ꯍꯥꯝꯂꯒ ꯍꯣꯁꯄꯤꯇꯥꯜꯗ ꯇꯦꯁ ꯇꯧꯕ ꯆꯠꯈ꯭ꯔꯦ ꯆꯠꯂꯒ ꯀꯔꯤꯁꯨꯕꯨꯗꯤ ꯇꯧꯗꯦ ꯍꯥꯏꯕꯀꯣ ꯑꯗꯨꯕꯨ ꯑ ꯀꯔꯤꯅꯣ ꯊꯥ ꯑꯃꯗꯤ ꯆꯦꯛꯁꯤꯟꯅꯤꯉꯥꯏ ꯊꯥ ꯑꯃꯗꯤ ꯍꯤꯗꯥꯛ ꯆꯥꯎ ꯍꯥꯏꯅ ꯃꯈꯣꯏ ꯂꯥꯏꯅꯥ ꯄꯛꯄꯤ ꯇꯥꯛꯇꯣ
ꯍꯣꯏ
ꯑꯗꯣ ꯄꯤꯌꯦ ꯍꯥꯏꯌꯦ ꯑꯗꯨꯒꯤ ꯑꯁ ꯃꯥꯗꯣ ꯌꯥꯝ ꯋꯥꯈꯜ ꯅꯨꯡꯉꯥꯏꯇꯔꯒ ꯂꯩꯕꯀꯣ
ꯃꯥ ꯍꯧꯖꯤꯛꯇꯤ ꯃꯣꯏ ꯃ